ꯍꯜꯂꯣ
ꯇꯥꯔꯕꯣ ꯇꯥꯔꯦ
ꯇꯥꯌꯦ ꯏꯃꯥꯟꯅꯕꯤ
ꯇꯥꯏꯌꯦ ꯇꯥꯏꯌꯦ ꯅꯪ
ꯌꯥꯝ ꯇꯞꯅ ꯇꯥꯏꯌꯦ ꯀꯩꯒꯤꯅꯣ ꯈꯪꯗꯤꯌꯦ ꯍꯟꯗꯛꯇꯤ
ꯑꯁ ꯑꯩꯅ ꯋꯥ ꯉꯥꯡꯉꯤꯁꯦ ꯑꯩ ꯈꯣꯟꯖꯦꯜꯖꯦ ꯑꯩꯅ ꯇꯥꯏꯌꯦ ꯑꯩ ꯈꯣꯟꯖꯦꯜꯁꯤꯖꯨ ꯏꯁꯥꯅ ꯑꯗꯨꯝ ꯇꯥꯖꯔꯦ
ꯑꯥ ꯍꯟꯇꯛꯇꯤ ꯌꯥꯝ ꯇꯞꯄꯤ
ꯀꯩꯗꯧꯔꯖꯥꯠꯅꯣ ꯑꯩ ꯈꯣꯟꯖꯦꯜꯁꯤꯁꯨ ꯏꯁꯥ ꯏꯇꯣꯝꯅ ꯇꯥꯖꯩꯌꯦ
ꯑꯗꯨꯒꯤꯔꯥ ꯈꯪꯗꯤꯌꯦ ꯇꯥꯗꯤ ꯇꯥꯏꯌꯦꯕ ꯌꯥꯝ ꯇꯞꯅ ꯇꯥꯕ
ꯅꯪ ꯌꯥꯝ ꯐꯖꯅ ꯇꯥꯏ ꯌꯥꯝ ꯍꯧꯋꯦ
ꯑꯁ ꯅꯪꯒꯤꯗꯣ ꯐꯠꯇꯦ ꯑꯗꯨꯝ ꯌꯥꯔꯣꯢꯌꯦ ꯑꯩ ꯑꯗꯨꯝ ꯇꯥꯔꯒꯦ ꯐꯩꯖꯨꯞ ꯃꯅꯨꯡꯗ ꯀꯨꯞꯁꯜꯂꯒ ꯇꯥꯔꯒꯦ
ꯅꯪ ꯁꯣꯔ ꯐꯨꯜꯂꯒ ꯋꯥꯟꯗꯥꯒ꯭ꯔꯗꯤ ꯀꯃꯥꯏ ꯇꯧꯗꯣꯏꯕ
ꯅꯣꯏ ꯃꯌꯥꯝ ꯂꯩꯁꯤꯗꯤ ꯑꯩꯕꯨ ꯄꯨꯈꯠꯄꯤꯅꯕ ꯂꯥꯏꯌꯦꯡ ꯁꯪꯗ
ꯎꯝ ꯂꯥꯏꯌꯦꯡꯁꯪꯗ ꯄꯨꯈꯠꯅꯕ ꯑꯥ ꯆꯀꯥ ꯄꯥꯟꯕꯤꯗꯣ ꯂꯩꯇꯤꯌꯦ ꯏꯕꯦꯝꯃ
ꯃꯃꯥꯡꯗ ꯃꯤ ꯀꯧꯕꯗ ꯃꯤ ꯂꯥꯛꯎ ꯌꯥꯗꯕꯗꯒꯤ ꯃꯤꯡꯁꯦꯜ ꯊꯨꯒꯥꯏ ꯍꯥꯏꯗꯣ ꯈꯪꯗ꯭ꯔꯅꯪ
ꯑꯗꯨꯅꯦ ꯍꯥꯏꯁꯦ ꯂꯩꯇꯦꯡꯒꯤ ꯂꯩꯕꯒ ꯆꯞ ꯃꯥꯟꯅꯔꯦ ꯃꯣꯏꯅ ꯂꯩꯁꯤꯖꯨ ꯃꯌꯥꯝꯒꯤ ꯑꯐ ꯅꯨꯡꯉꯥꯏꯒꯤ ꯊꯕꯛꯇꯤ ꯑꯃꯇ ꯇꯧꯗꯦ
ꯑꯗꯨꯅꯕꯨ ꯁꯤꯒꯨꯝꯕꯗ ꯊꯕꯛ ꯇꯧꯅꯤꯡꯉꯤꯅꯤꯗꯅ
ꯑꯗꯨꯅꯤ ꯅꯍꯥꯟꯗꯁꯨ ꯅꯥꯄꯤ ꯍꯥꯠꯄ ꯂꯥꯛꯄꯗꯣ ꯈꯪꯕ꯭ꯔꯥ ꯅꯥꯄꯤ ꯀꯛꯄ
ꯈꯪꯉꯦ
ꯀꯩꯅꯣꯝꯃ ꯃꯀꯨꯝ ꯈꯔ ꯆꯥꯏꯔꯒ ꯅꯥꯄꯤꯁꯦ ꯀꯪꯍꯟꯗꯣꯏꯅꯦꯕ ꯑꯗꯨꯗꯨꯒꯅꯦ ꯅꯥꯄꯤꯁꯦ ꯃꯣꯏꯅ ꯑꯥꯑ ꯂꯧꯊꯣꯛꯈꯤꯗꯣꯏꯅꯦꯕ ꯂꯥꯡꯒꯣꯜꯒꯨꯝꯕ ꯑꯃ ꯄꯥꯏꯔꯒꯅꯦ ꯑꯗꯨꯝ ꯈꯣꯠꯂ- ꯈꯣꯠꯂꯒ ꯂꯧꯊꯣꯛꯈꯤꯗꯣꯏꯅꯦꯌꯦ ꯑꯥ ꯀꯛꯅꯤꯡꯗꯗꯅ ꯇꯧꯔꯤꯕ ꯀꯛꯑꯁꯨ ꯑꯗꯨꯝ ꯌꯥꯕ ꯑꯔꯥꯏꯕ ꯂꯝꯕꯤ ꯑꯁꯝꯕ ꯂꯝꯕꯤ ꯊꯤꯒꯤꯕ ꯎꯪ
ꯃꯌꯥꯝ ꯑꯃ ꯍꯧꯕꯅꯦ ꯃꯣꯏꯅ ꯂꯣꯏꯅ ꯍꯥꯠꯇꯣꯛꯑꯝꯃꯦ
ꯑꯗꯨꯅꯤꯏ ꯑꯗꯨꯏꯅꯦ ꯑꯩꯁꯨ ꯅꯨꯡꯉꯥꯏꯇ꯭ꯔꯤꯖꯦ ꯑꯩꯖꯨ ꯑꯌꯨꯛ ꯈꯨꯗꯤꯡꯒꯤ ꯆꯥꯖꯩꯌꯦꯕ ꯑꯗꯨꯏ ꯄꯦꯔꯨꯛꯇꯣ ꯑꯩꯖꯦ ꯆꯈꯥꯎꯁꯦ ꯈꯔ ꯁꯣꯛꯄꯒꯤ ꯑꯗꯨ ꯆꯥ ꯇꯥꯔꯒꯗꯤ ꯄꯨꯛꯁꯦ ꯏꯪꯙꯩꯌꯦꯕ ꯂꯥꯡꯊ꯭ꯔꯩꯖꯨ ꯍꯧꯋꯤꯗꯅ ꯈꯪꯕ꯭ꯔ ꯑꯗꯨꯒ ꯑꯩꯈꯣꯏ ꯑꯁꯤꯒꯤꯖꯦ ꯃꯃꯥꯡꯗ ꯅꯨꯡꯁꯤꯍꯤꯗꯥꯛꯁꯨ ꯍꯧꯕꯅꯦꯕ
ꯎꯝ
ꯍꯥꯏꯗꯤ
ꯃꯤꯅ ꯍꯦꯛꯃꯟꯗꯅ ꯁꯤꯗꯣꯔꯕꯅꯦ ꯑꯗꯨꯒꯤ ꯅꯨꯡꯁꯤ ꯍꯤꯗꯥꯛꯇꯣ
ꯑꯩꯁꯨ ꯌꯥꯎꯔꯤꯗꯤꯅꯤꯅꯦ ꯑꯗꯨꯝ ꯍꯦꯛꯏꯅꯤꯅꯦ
ꯃꯅꯥ ꯆꯣꯡꯕ ꯉꯝꯗꯗꯅ ꯍꯦꯛꯃꯟꯕꯒꯤ ꯆꯣꯡꯈꯠꯂꯛꯄꯗꯨꯁꯨ ꯑꯗꯨꯝ ꯊꯥꯗꯠꯄꯤꯕ
ꯍꯣꯏ ꯁꯨꯃꯥꯏꯅ ꯍꯤꯗꯥꯛꯀꯤ ꯑꯣꯏꯅ ꯁꯤꯖꯤꯟꯅꯕ ꯌꯥꯕ ꯌꯥꯝ ꯂꯩꯇ꯭ꯔꯅꯦ ꯑꯩꯈꯣꯏꯒꯤꯗꯤ
ꯎꯝ ꯅꯄꯥꯛꯄꯤꯁꯨ ꯍꯧꯔꯕꯅꯦ ꯍꯧꯖꯤꯛꯇꯤ ꯁꯧꯒ꯭ꯔꯤ ꯊꯣꯡꯕ ꯆꯥꯅꯤꯡꯉꯁꯨ ꯑꯗꯩ ꯑꯗꯨꯝ ꯍꯦꯛꯑꯣ ꯅꯣꯡ ꯐꯥꯗꯣꯛꯇꯤ ꯌꯥꯕꯅꯤ
ꯍꯣꯏ ꯑꯗꯨꯅ ꯍꯤꯟꯖꯥꯡ ꯒꯤꯅꯤꯗꯅ ꯍꯤꯗꯥꯛ ꯑꯣꯏꯅ ꯁꯤꯖꯤꯟꯅꯕ ꯌꯥꯕ ꯃꯌꯥꯝ ꯂꯩ ꯍꯥꯏꯕ ꯑꯩꯈꯣꯏ ꯏꯔꯝꯗꯝꯁꯦ ꯃꯍꯧꯁꯥ ꯂꯥꯏꯔꯦꯕꯤꯝ ꯏꯃꯥꯒꯤ ꯈꯨꯗꯣꯜꯁꯦ
ꯎꯝ ꯑꯗꯨꯅꯕꯨ ꯁꯅꯥ ꯂꯩꯕꯥꯛ ꯍꯥꯏꯔꯤꯅꯤ ꯀꯩꯅꯣ
ꯑꯗꯨꯅꯦ ꯑꯗꯨꯅꯤ ꯅꯪꯅ ꯁꯅꯥ ꯂꯩꯕꯥꯛ ꯍꯥꯏꯔꯒꯅꯦ ꯑꯩꯁꯦ ꯍꯧꯖꯤꯛ ꯑꯥ ꯁꯨꯝ ꯀꯩꯅꯣꯝꯃ ꯁꯨꯝ ꯅꯤꯡꯖꯪꯉꯛꯑꯦꯕ ꯁꯅꯥ ꯂꯩꯕꯥꯛꯀꯤ ꯑꯗꯨꯝ ꯑꯥꯑ ꯁꯩꯊꯥꯕ ꯍꯥꯏꯇꯥꯔꯦꯅꯦꯀꯣ ꯁꯤꯁꯦ ꯅꯪꯅ ꯏꯁꯩ ꯍꯥꯏꯒꯦ ꯏꯁꯩ ꯑꯣꯏ ꯏꯁꯩ ꯑꯣꯏꯅ ꯀꯧꯒꯦꯁꯨ ꯌꯥꯏ ꯁꯩꯔꯦꯡ ꯑꯣꯏꯅ ꯀꯧꯒꯦꯁꯨ ꯌꯥꯏ ꯅꯪꯅ ꯀꯧꯅꯤꯡꯕ ꯑꯗꯨꯝ ꯀꯧꯔꯣꯕ
ꯎꯪ ꯅꯪ ꯁꯛꯂꯛꯀꯦ ꯍꯥꯏꯔꯣ ꯀꯩꯅꯣ ꯍꯥꯏꯔꯛꯑꯣ
ꯏ ꯏꯁꯩ ꯁꯛꯅꯕ ꯑꯩ ꯈꯣꯟꯖꯦꯜꯒꯗꯤ ꯌꯥꯗꯦꯍꯦ
ꯑꯣ ꯋꯥꯍꯩ ꯑꯣꯏꯅ ꯍꯥꯏꯔꯛꯑꯣ ꯑꯗꯨꯗꯤ
ꯍꯥꯏꯔꯀꯤ ꯑꯃꯥ ꯀꯩꯅꯣꯗꯣ ꯑꯥ ꯈꯣꯔꯤ ꯅꯥꯎꯐꯝ ꯇꯥꯈꯤꯕ ꯅꯪꯒꯤ ꯅꯇꯝꯄꯥꯛꯁꯤꯗ ꯍꯥꯏꯕꯗꯣ ꯈꯪꯕ꯭ꯔꯥ ꯑꯩꯈꯣꯏꯖꯦ ꯏꯔꯝꯗꯝꯁꯤꯗ ꯄꯣꯛꯆꯕꯅꯤ ꯀꯥꯏꯅꯒ ꯇꯧꯕꯩꯗꯣ ꯑꯗꯩꯗꯤ ꯆꯦꯟꯗꯝꯕꯤꯈꯤ ꯃꯍꯩ ꯃꯔꯣꯡ ꯅꯪꯒꯤ ꯂꯕꯨꯛꯇꯒꯤ ꯈꯪꯕ꯭ꯔꯥ ꯑꯗꯨꯗꯣ
ꯈꯪꯉꯦ
ꯌꯥꯝ ꯐꯖꯗ꯭ꯔꯣ
ꯐꯖꯩꯌꯦ ꯑꯗꯨꯃꯥꯏꯅ ꯏꯌꯣ ꯍꯥꯏꯔꯗꯤ ꯑꯩꯗꯤ ꯍꯩꯗꯤ ꯍꯩꯔꯣꯏ
ꯑꯗꯩ ꯍꯔꯥꯎ ꯇꯌꯥꯝꯅ ꯆꯦꯟꯅ ꯆꯣꯡꯅ ꯁꯥꯟꯅꯈꯤꯅꯪꯉꯣꯟꯗ ꯌꯥꯝꯅ ꯇꯥꯕꯗ ꯄꯨꯛꯅꯤꯡ ꯆꯤꯡꯁꯟꯗ꯭ꯔꯣ
ꯎꯝ ꯑꯗꯣ ꯑꯍꯥꯝꯕ ꯇꯥꯕꯒꯗꯤ ꯑꯗꯨꯒꯤ ꯃꯔꯣꯟꯗꯣ ꯅꯤꯡꯁꯤꯡꯕ ꯉꯝꯗꯕꯅꯤ ꯑꯈꯣꯏꯅ ꯇꯣꯏꯅ ꯁꯤꯖꯤꯟꯅꯕ ꯑꯣꯏꯗꯕꯅꯤꯅꯀꯣ ꯈꯔ ꯆꯤꯟꯐꯥ ꯐꯥꯕ ꯑꯃ ꯆꯪꯉ
ꯍꯣꯏ ꯍꯥꯏꯗꯤ ꯌꯥꯝꯅ ꯈꯨꯔꯤꯔꯣꯜꯒ ꯁꯥꯒꯣꯟꯅꯕ ꯂꯣꯟꯅꯦꯕ ꯑꯗꯨꯒꯤꯅꯦꯕ
ꯎꯝ
ꯑꯗꯩꯗꯤ ꯅꯨꯡꯁꯤꯕꯗ ꯆꯥꯡꯗꯝꯅꯤꯉꯥꯏ ꯂꯩꯇꯕ ꯏꯃꯥꯒꯤꯁꯨ ꯏꯃꯥ ꯅꯤꯌꯦꯕ ꯈꯪꯕ꯭ꯔꯥ ꯑꯈꯣꯏꯁꯦ ꯏꯃꯥꯒꯤꯁꯨ ꯏꯃꯥꯅꯦꯕ ꯑꯈꯣꯏꯒꯤ ꯁꯅꯥ ꯂꯩꯄꯥꯛꯁꯦ
ꯎꯝ
ꯈꯪꯗꯦ ꯁꯨꯃꯥꯏꯅ
ꯅꯪꯒꯤ ꯉꯁꯥꯏ ꯂꯩꯍꯧꯕ ꯂꯩ ꯑꯀꯪꯕ ꯃꯌꯥꯝꯗꯣ ꯀꯔꯥꯏꯗꯒꯤ ꯂꯧꯔꯨꯏꯅꯣ
ꯀꯩꯅꯣ ꯅꯪ ꯑꯩ ꯋꯥꯔꯤꯖꯦ ꯇꯥꯅꯤꯡꯗꯕ ꯃꯥꯜꯂꯦ ꯊꯠꯂꯒ ꯁꯨꯃꯥꯏꯅ ꯍꯥꯏꯔꯛꯏꯖꯦ ꯀꯩꯅꯣ
ꯅꯠꯇꯦ ꯈꯨꯝꯕꯝ ꯈꯪꯉꯛꯇꯕꯗꯒꯤ ꯁꯤ ꯍꯥꯏꯔꯛꯄꯅꯦ ꯑꯩꯗꯣ
ꯍꯨꯝ ꯑꯁꯤꯗꯣ ꯑꯈꯣꯏꯒꯤ ꯑ ꯌꯦꯅꯈꯥꯁꯤꯗꯒꯤ ꯉꯥꯛꯇ ꯍꯦꯛꯄ ꯉꯥꯛꯇꯅꯦ ꯌꯦꯅꯈꯥꯗꯩꯁꯨ ꯍꯦꯛꯑꯦ ꯑꯗꯨꯒ ꯑꯈꯣꯏ ꯃꯃꯥꯡ ꯁꯪꯒꯣꯏ ꯑꯃ ꯂꯩꯕꯗꯣ ꯑꯗꯨꯒꯤꯗ ꯆꯨꯔꯤ ꯇꯥꯕꯝ ꯑꯃ ꯂꯩꯗꯅ ꯑꯗꯨꯗꯒꯤꯁꯨ ꯈꯨꯟꯀꯠ ꯑꯗꯨꯗꯩꯁꯨ ꯐꯅꯌꯥꯝ ꯍꯦꯛꯑꯦ ꯗꯨꯒ ꯑ ꯑꯁꯣꯝꯗ ꯅꯣꯡꯆꯨꯞ ꯄꯥꯡꯅ ꯈꯩꯇꯪ ꯆꯠꯂꯒ ꯂꯩꯕ ꯃꯐꯝ ꯑꯃ ꯂꯩꯗꯅ ꯍꯩꯀꯣꯜ ꯂꯩꯀꯣꯜ ꯑꯃ ꯑꯗꯨꯗꯩꯁꯨ ꯍꯦꯛꯑꯦ
ꯌꯥꯝ ꯐꯖꯅ ꯀꯪꯍꯜꯂꯦ ꯀꯩꯝꯇ ꯀꯣꯛꯐꯥꯏ ꯀꯩꯀꯤ ꯍꯥꯏꯒꯠꯇꯅ
ꯏꯁ ꯁꯤꯒꯨꯝꯕꯒꯤ ꯃꯔꯝꯁꯤꯗꯗꯤ ꯑꯈꯣꯏ ꯌꯥꯝ ꯍꯩꯔꯕꯅꯤ ꯀꯩꯅꯣ ꯑꯩꯒꯤ ꯇꯨꯝꯕꯒꯤ ꯃꯣꯝꯄꯥꯛ ꯇꯣ ꯑꯗꯨꯒꯤ ꯃꯈꯥꯗꯣ ꯑꯗꯨꯗꯅꯦ ꯆꯦꯁꯦ ꯊꯥꯔꯦ ꯃꯊꯛ ꯃꯊꯪ ꯂꯣꯟꯖꯟꯅꯔꯦ ꯑꯗꯨꯒ ꯑꯩꯅ ꯃꯊꯛꯇꯨꯗ ꯇꯨꯝꯖꯜꯂꯦ ꯑꯩꯗꯤ ꯏꯁꯥꯁꯦ ꯈꯔꯁꯨ ꯅꯣꯏ ꯆꯥꯎꯋꯤꯗꯅ ꯑꯗꯨꯗ ꯑꯗꯨꯝ ꯅꯟꯊꯕꯗ ꯄꯥꯛꯈ꯭ꯔꯕꯖꯥꯠꯅꯤ
ꯊꯥꯏꯅ ꯑꯈꯣꯏꯅ ꯑꯉꯥꯡ ꯑꯣꯏꯔꯤꯉꯩꯗ ꯀꯪꯍꯟꯕꯗꯤ ꯂꯥꯏꯔꯤꯛ ꯃꯔꯛꯇ ꯌꯥꯝꯅ ꯌꯦꯞꯄꯛꯄꯅꯤ
ꯑꯗꯨꯏꯗꯣ ꯇꯧꯋꯦ ꯋꯥꯍꯣꯡ ꯃꯇꯨ ꯍꯥꯞꯆꯜꯂꯀꯥꯟꯗ ꯀꯩꯅꯣ ꯇꯧꯕꯗꯣ ꯃꯆꯥ ꯄꯣꯛꯍꯟꯕꯗꯣ
ꯑꯧ ꯂꯥꯏꯔꯤꯛ ꯍꯩꯕ ꯍꯦꯟꯒꯠꯂꯤ ꯀꯥꯏꯅꯒ ꯇꯧꯕꯅꯤ
ꯑ ꯑꯩꯅ ꯈꯜꯂꯦ ꯋꯥꯍꯣꯡ ꯃꯇꯨꯗ ꯂꯁꯤꯡꯅ ꯌꯣꯝꯖꯤꯜꯂ ꯑꯩꯁꯦ ꯃꯆꯥ ꯁꯨꯡ ꯄꯣꯛ ꯄꯣꯛꯇꯦꯅ ꯈꯜꯂꯦꯍꯥꯏꯕ ꯑꯉꯥꯡ ꯑꯣꯢꯔꯤ ꯀꯥꯟꯗ
ꯑꯗꯣ ꯃꯅꯤꯡꯋꯥꯏꯗ ꯃꯠ ꯆꯥ ꯃꯆꯥ ꯊꯤꯡꯒꯠꯂꯛꯄꯗꯣ ꯑꯗꯨꯗꯣ ꯃꯆꯥꯅꯤ ꯀꯥꯏꯅ ꯑꯩꯈꯣꯏ ꯊꯥꯖꯅꯔꯛꯄꯅꯦ
ꯑꯣ
ꯇꯥꯕ꯭ꯔꯣ
ꯅꯪꯒꯤꯗꯣ ꯈꯔ ꯅꯨꯡꯉꯥꯏꯇꯕ ꯃꯥꯜꯂꯦꯀꯣ ꯀꯩꯅꯣꯁꯦ ꯅꯪꯒꯤꯔ ꯑꯩꯒꯤꯔ ꯑꯃꯗꯤ ꯅꯨꯡꯉꯥꯏꯇ꯭ꯔꯦ
ꯑꯣ ꯑꯩꯗꯤ ꯅꯪꯒꯤ ꯅꯈꯣꯜꯗꯤ ꯐꯖ
ꯅꯪ ꯀꯔꯝꯕꯩꯅꯣ ꯈꯪꯗꯦ ꯑꯃꯨꯃꯨꯛ ꯄꯠꯄꯠ ꯇꯠꯂꯦ